ꯎꯝ
ꯍꯜꯂꯣ ꯑ ꯏꯌꯥꯝꯕ ꯇꯥꯔꯕꯣ꯫ ꯑ ꯇꯥꯢꯌꯦ ꯇꯥꯢꯌꯦ
ꯑꯣ ꯑ ꯁꯥꯔ ꯐꯖꯅ ꯇꯥꯕ꯭ꯔꯣ ꯀꯃꯥꯢ ꯇꯧꯋꯤ꯫
ꯑ ꯁꯥꯎꯟ ꯐꯖꯅ ꯑꯗꯨꯝ ꯇꯥꯢ꯫
ꯑꯥꯎ ꯇꯥꯢ ꯐꯖ ꯑ ꯁꯤꯁꯦ ꯑ ꯍꯋꯥꯏ ꯍꯋꯥꯏ ꯊꯣꯡꯕ ꯑꯃꯒ ꯀꯥꯡꯍꯧ ꯆꯦꯞ ꯁꯤꯅ ꯌꯥꯅ ꯌꯥꯅꯕ ꯆꯥꯔꯣ꯫
ꯎꯝ ꯄꯩꯅꯦ ꯑꯗꯨꯗꯤ ꯑꯗꯨꯅꯁꯨ ꯐꯩꯗ
ꯀꯩ ꯏꯟꯁꯥꯡ ꯆꯥꯔꯒꯦ꯫
ꯑꯩꯈꯣꯏ ꯏꯟꯖꯥꯡꯗꯤ ꯊꯣꯡꯍꯧꯕꯅꯦ ꯑꯗ ꯆꯗꯤꯆ ꯉꯁꯥꯏ ꯅꯨꯡꯗꯥꯡꯋꯥꯏꯔꯝ ꯆꯔꯥ ꯋꯥꯟꯖꯟꯅꯔꯨꯕꯒꯤ ꯆꯥꯟꯅꯗ꯭ꯔꯦ ꯏꯟꯖꯥꯡꯖꯦ ꯄꯣꯛ ꯊꯣꯡꯉ ꯆꯥꯅꯦꯅ ꯊꯣꯡꯍꯧꯕꯅꯤ꯫
ꯁꯥꯗꯤ ꯑꯍꯥꯎꯕ ꯆꯥꯇꯔꯦ꯫
ꯑꯥ ꯉꯁꯤꯗꯤ ꯑ-ꯑꯍꯥꯎꯕ ꯑꯣꯏꯇꯥꯥꯔꯦ ꯌꯨꯝꯗ ꯂꯩꯕ꯭ꯔꯣ꯫
ꯑꯣꯏ ꯁꯤꯗꯤ ꯌꯨꯝꯗ ꯂꯩꯇꯤꯌꯦ ꯃꯄꯥꯟꯂꯝꯗ ꯂꯩꯌꯦ꯫
ꯑ ꯑ ꯑꯍꯥ ꯏꯁꯇꯗꯤ ꯇꯧꯔꯤꯔꯣ ꯀꯩꯗꯧꯅꯣ꯫ ꯑ ꯀꯩꯅꯣ ꯍꯧꯖꯤꯛ ꯁꯦꯃꯤꯁꯇꯔ ꯀꯌꯥ ꯀꯥꯏꯅꯣ꯫
ꯀꯥꯗꯧꯕ
ꯀꯔꯤ ꯍꯥꯢ ꯀꯔꯤ ꯍꯥꯏꯕꯅꯣ꯫
ꯐꯥꯢꯞ ꯀꯗꯧꯕ ꯐꯣꯔ ꯂꯣꯢ
ꯑꯣꯍꯣꯋꯣ ꯑꯣꯀꯦ ꯑꯣꯀꯦ ꯖꯦꯅꯦꯔꯦꯜ ꯂꯥꯏꯟꯂꯣ ꯅꯠꯇ꯭ꯔꯒꯅ ꯑꯇꯣꯞꯄ ꯀꯣꯁ ꯇꯧꯔꯤꯔꯣ꯫
ꯀꯩ ꯀꯣꯁꯇ ꯍꯥꯏꯅꯣ꯫
ꯎꯝ
ꯑꯣ ꯗꯤꯄ꯭ꯂꯣꯃꯥ ꯗꯤꯄ꯭ꯂꯣꯃꯥ ꯄ꯭ꯂꯥꯁꯇꯤꯛꯀꯤ ꯏꯟꯖꯤꯅ꯭ꯌꯥꯔꯤꯡꯒꯤ ꯃꯇꯥꯡꯗꯨꯗ ꯇꯧꯔꯦꯀꯣ꯫
ꯎꯝ ꯑ-ꯑꯍꯥꯍ ꯑꯗꯨꯝ ꯍꯧꯖꯤꯛ ꯀꯩꯅꯣꯗꯤ ꯅꯨꯡꯉꯥꯏꯔꯤꯀꯣ ꯏꯁꯇꯗꯤ ꯑꯗꯨꯝ ꯀꯩꯁꯨ ꯊꯧꯗꯣꯛꯄ ꯄ꯭ꯔꯣꯕ꯭ꯂꯦꯝ ꯂꯩꯇꯦ ꯑꯗꯨꯝ ꯅꯨꯡꯉꯥꯏꯔꯤ꯫
ꯍꯣꯢ-ꯍꯣꯢ
ꯎꯝ
ꯁꯨꯅꯕ ꯃꯤ ꯀꯌꯥ ꯂꯩꯃꯤꯟꯅꯩꯅꯣ꯫
ꯒꯅꯥ ꯂꯩꯕꯥꯛꯀꯤ ꯏꯔꯥꯡꯖꯨ ꯈꯥ ꯂꯩꯕꯅꯤꯅ꯫ ꯇꯟꯗꯅ ꯆꯠꯇ꯭ꯔꯦ ꯗꯨꯒ ꯁ꯭ꯇꯦꯌꯔ ꯗ ꯑꯗꯨꯝ ꯂꯩꯌꯦꯕ
ꯎꯝ ꯃꯌꯥꯡ ꯃꯆꯥꯗꯤ ꯂꯩꯇ꯭ꯔꯣ
ꯎꯝ
ꯑꯥ ꯑꯩ ꯍꯨꯖꯤꯛ ꯁꯨꯝ ꯕꯤꯖꯤꯅꯦꯁ ꯑꯃ ꯃꯆꯥ ꯑꯃ ꯁꯨꯝ ꯄꯥꯏꯈꯠꯂꯤ ꯍꯥꯏꯇꯥꯔꯦ ꯑꯩꯈꯣꯏ ꯃꯌꯥꯝ ꯏꯁꯇꯥꯔꯇꯤꯡ ꯇꯧꯃꯤꯟꯅꯕꯅꯦ ꯄꯨꯟꯅ ꯆꯠ ꯑꯩꯈꯣꯏ ꯍꯨꯖꯤꯛꯁꯦ ꯑꯥ ꯀꯩ ꯍꯥꯏꯇꯥꯔꯦ ꯑꯩ ꯚꯣꯏꯁ ꯁꯦ ꯑꯗꯨꯝ ꯁꯦꯡꯅ ꯇꯥꯏꯀꯣ
ꯍꯥꯟꯅ ꯍꯨꯖꯤꯛꯁꯦ ꯃꯔꯨ ꯑꯣꯏꯅ ꯀꯩꯅꯣ ꯇꯧꯕꯅꯦꯗ ꯑꯩꯈꯣꯏꯒꯤ ꯑꯥ ꯁꯝꯅ ꯍꯥꯏꯀꯥꯟꯗ ꯅꯦꯋꯥꯛ ꯃꯥꯔꯀꯦꯇꯤꯡꯒꯤ ꯃꯇꯥꯡꯗ ꯍꯥꯏꯇꯥꯔꯦꯅꯦꯀꯣ ꯑꯗꯨꯒꯤꯗꯨꯗ ꯇꯧꯕꯅꯦ ꯑꯗꯨꯃꯥꯏꯅ ꯇꯧ ꯂꯩꯔꯤ ꯍꯥꯏꯇꯥꯔꯦꯅꯦ
ꯍꯣꯏ ꯑꯃꯔꯣꯝꯗ ꯑꯃꯔꯣꯝꯗ ꯗꯤ ꯃꯤꯅꯗꯤ ꯗꯛ ꯀꯟ ꯇꯥ ꯀꯥꯟꯗ ꯑꯁ ꯅꯦꯠꯋꯔ꯭ꯛ ꯃꯥꯔꯀꯦꯇꯤꯡꯒ ꯍꯥꯏꯔꯒ ꯁ꯭ꯋꯥꯥꯏ ꯂꯥꯎꯕ ꯍꯥꯏꯇꯥꯔꯦꯅꯦꯀꯣ ꯑꯗꯒꯤ ꯑ ꯁꯝꯅ ꯍꯥꯏꯔꯀꯥꯟꯗ ꯑꯁ ꯅꯦꯠꯋꯔ꯭ꯛ ꯃꯥꯔꯀꯦꯇꯤꯡꯒ ꯍꯥꯏꯔ ꯄꯣꯠ ꯌꯣꯟꯕ ꯉꯥꯛꯇꯒ ꯂꯣꯏ ꯎꯅꯩꯗꯅꯀꯣ ꯑꯗꯨꯝ ꯀꯟꯁꯦꯞꯇꯨꯗꯤ ꯃꯌꯥꯝꯅ ꯅꯩꯖꯦꯟꯅ ꯑꯩꯈꯣꯏꯒꯤ ꯄꯣꯠ ꯌꯣꯟꯕꯔꯣꯝꯗ ꯂꯣꯏ ꯎꯅꯕꯅꯤꯅ ꯑꯗꯣ ꯀꯅꯥꯒꯨꯝꯕ ꯑꯝꯅ ꯐꯩ ꯍꯥꯏ ꯀꯅꯥꯒꯨꯝꯕꯅ ꯈꯪꯗ ꯃꯤꯅꯗꯤ ꯐꯠꯇꯦ ꯑꯗꯨꯝ ꯍꯥꯏꯌꯦꯗꯅꯀꯣ ꯑꯈꯪꯕ ꯃꯤꯅꯕꯨꯗꯤ ꯑꯦ ꯅꯪ ꯇꯧꯔꯤꯗꯣ ꯌꯥꯝ ꯀꯥꯟꯅꯩ ꯈꯣꯠꯂꯤ ꯑꯗꯩ ꯏꯁꯥꯒꯤ ꯅꯣꯂꯦꯖ ꯏꯁꯥꯒꯤ ꯄꯔꯁꯅꯦꯂꯤꯇꯤ ꯗꯤꯕ꯭ꯂꯞꯃꯦꯟꯁꯤꯗꯤ ꯁꯦꯡꯅ ꯍꯥꯏꯀꯥꯟꯗ ꯃꯔꯨꯏ ꯑꯣꯏꯅ ꯁꯤꯗ ꯑꯩꯈꯣꯏꯅ ꯑ ꯅꯦꯠꯋꯔ꯭ꯛ ꯃꯥꯔꯀꯦꯇꯤꯡꯗ ꯇꯧꯔꯤꯕ ꯄꯣꯠꯁꯤꯗꯤ ꯀꯝꯃꯨꯅꯤꯀꯦꯁꯟ ꯏꯁꯥꯒꯤ ꯀꯝꯃꯨꯅꯤꯀꯦꯁꯟ ꯏꯁꯀꯤꯜꯒꯨꯝꯕ ꯑꯗꯒꯤ ꯑ ꯄꯔꯁꯅꯦꯜ ꯗꯤꯕ꯭ꯂꯞꯃꯦꯟ ꯍꯥꯏꯇꯥꯔꯦꯀꯣ ꯑꯗꯒꯤ ꯗ꯭ꯔꯦꯁꯁꯤꯡ ꯑꯣꯏꯕ ꯌꯥꯏ ꯑꯦꯅꯤ ꯑꯩꯈꯣꯏ ꯑ ꯃꯤ ꯑꯃꯅ ꯍꯤꯡꯕ ꯃꯇꯝꯗ ꯇꯉꯥꯏ ꯐꯗꯅ ꯍꯥꯏꯇꯥꯔꯦꯅꯦꯀꯣ ꯑꯗꯤ ꯃꯥꯂꯦꯝꯁꯤꯗ ꯑꯩꯈꯣꯏꯒꯤ ꯃꯤ ꯑꯃꯒ ꯃꯤ ꯑꯃꯒ ꯊꯦꯡꯒꯥꯏꯅꯒꯦ ꯍꯥꯏꯇꯥꯔꯒꯗꯤ ꯀꯔꯤ ꯅꯉꯣꯟꯗ ꯀꯔꯤ ꯆꯦꯟꯗꯕ ꯌꯥꯗꯒꯦ ꯒꯨꯜꯁꯤꯡꯗꯣ ꯍꯥꯏꯇꯥꯔꯦꯅꯦ ꯑꯗꯨꯁꯤꯡꯗꯣ ꯃꯔꯨꯑꯣꯏꯅ ꯇꯥꯛꯄꯤ ꯇꯝꯕꯤꯕꯅꯤꯗ ꯑꯗꯨꯒ ꯄ꯭ꯂꯁ ꯅꯪꯖꯦ ꯃꯥꯂꯦꯝꯁꯤꯗ ꯄꯩꯁꯥ ꯄꯥꯏꯕ ꯃꯤ ꯑꯃ ꯑꯣꯏꯒꯦ ꯅꯠꯇ꯭ꯔꯒꯅ ꯀꯅꯥꯒꯨꯝꯕ ꯍꯥꯏꯗꯤ ꯀꯩꯒꯨꯝꯕ ꯊꯕꯛ ꯑꯃ ꯃꯥꯏ ꯄꯥꯛꯅ ꯇꯧꯒꯦ ꯍꯥꯏ ꯇꯥꯔꯗꯤ ꯄꯣꯠ ꯌꯣꯟꯕꯁꯤꯃ ꯍꯥꯏꯗꯤ ꯑꯩ ꯏꯁꯥꯒꯤ ꯑꯣꯏꯕ ꯄꯣꯠ ꯑꯃꯗꯤ ꯀꯝꯄꯜꯁꯔꯤ ꯌꯣꯜꯂꯛꯀꯗꯣꯏꯅꯤꯗꯅꯀꯣ ꯇꯥꯏꯀꯣ ꯑꯥꯑꯗꯨ ꯀꯝ ꯑꯗꯨꯒꯤ ꯄꯣꯠꯇꯨꯃ ꯍꯥꯏꯗꯤ ꯃꯄꯨꯡ ꯐꯥꯅ ꯈꯪꯅꯅꯕ ꯍꯥꯏꯇꯥꯔꯦꯅꯦ ꯀꯩꯕꯨ ꯑꯣꯏꯔꯁꯨ ꯌꯣꯟꯕ ꯌꯥꯏ ꯌꯥꯗꯦ ꯁꯤꯅ ꯁꯤ ꯑꯩꯈꯣꯏ ꯃꯥꯂꯦꯝꯁꯤꯗ ꯂꯩꯔꯤꯕ ꯄꯣꯠ ꯈꯨꯗꯤꯡꯃꯛ ꯌꯣꯟꯕ ꯌꯥꯗꯕ ꯑꯝꯇ ꯂꯩ ꯊꯤꯗꯅꯀꯣ ꯏꯕꯟ ꯊꯛꯅꯅꯕ ꯏꯁꯤꯡꯐꯥꯎ ꯌꯣꯜꯂꯤ ꯍꯥꯏꯇꯥꯔꯦꯅꯦ ꯑꯥ ꯑꯇꯩ ꯑꯇꯩ ꯂꯣꯏ ꯇꯣꯛꯊꯣꯛꯑꯣ ꯊꯛꯅꯕ ꯏꯁꯤꯡꯐꯧ ꯌꯣꯜꯂꯤꯕ ꯑꯩꯈꯣꯏ ꯍꯧꯖꯤꯛꯖꯤꯛ ꯅꯦꯠꯅꯔꯤꯕ ꯂꯩꯕꯥꯛꯁꯤꯕꯨ ꯑꯗꯨꯝ ꯌꯣꯜꯂꯦꯗꯅꯀꯣ ꯁꯨꯃꯥꯏ ꯇꯧꯗꯅ ꯍꯥꯏꯔꯤꯕ ꯃꯌꯥꯝꯁꯤ ꯀꯝꯃꯥꯏ ꯌꯣꯟꯒꯗꯒꯦ ꯍꯥꯏꯕꯗꯨꯒꯤ ꯃꯇꯥꯡꯗꯨꯏ ꯋꯥꯅꯦꯗ ꯏꯁꯝ ꯁꯝꯅ ꯍꯥꯏꯔꯕꯗ ꯅꯦꯠꯋꯔ꯭ꯛ ꯃꯥꯔꯀꯦꯇꯤꯡꯗ ꯇꯧꯔꯤ ꯄꯣꯠꯁꯤ ꯍꯥꯏꯗꯤ ꯇꯝꯕꯗꯩ ꯑꯥꯏ
ꯍꯣꯏ ꯑꯩꯒꯤ ꯑꯩꯒꯤ ꯑꯣꯏꯅꯗꯤ ꯍꯣꯏ ꯍꯩ ꯃꯈꯜ ꯃꯈꯜꯁꯨ ꯌꯥꯝ ꯂꯩꯀꯣ ꯍꯥꯏꯗꯤ ꯁꯤꯒꯤ ꯃꯇꯥꯡꯗ ꯑꯇꯣꯞꯄ ꯈꯔ ꯈꯔ ꯃꯤꯁꯤꯡ ꯃꯥꯏ ꯃꯥꯏ ꯃꯤꯆꯪ ꯑꯣꯏꯕ ꯆꯥꯡ ꯆꯥꯟꯅꯕ ꯆꯥꯟꯅꯗꯕ ꯍꯥꯏꯕꯁꯤ ꯂꯩꯕꯅꯤꯅ ꯑꯗꯣ ꯑꯇꯣꯞ ꯑꯇꯣꯞꯄ ꯅꯦꯠꯋꯔ꯭ꯛ ꯃꯥꯔꯀꯦꯇꯤꯡ ꯍꯥꯏꯔꯀꯥꯟꯗ
ꯎꯝ
ꯑꯗꯒ ꯑꯥ ꯑꯗꯨꯒ ꯑꯩꯁꯨ ꯁꯤꯒꯤ ꯃꯇꯥꯡꯗ ꯑꯩ ꯃꯃꯥꯡ ꯑꯃ ꯈꯨꯠꯊꯤꯒ꯭ꯔꯦ ꯍꯥꯏꯇꯥꯔꯦ ꯑꯥ ꯂꯨꯄꯥ ꯂꯥꯛ ꯑꯃꯥ ꯒꯨꯝꯕ ꯊꯥꯖꯜꯂꯨꯔꯒ ꯗꯤ ꯏꯃꯨꯡ ꯃꯅꯨꯡꯒꯤ ꯑꯣꯏꯅ ꯑꯩꯈꯣꯏ ꯏꯆꯦ ꯏꯆꯟ ꯗꯒ ꯇꯧꯕ ꯌꯥꯎꯔꯦꯗ ꯄꯨꯔꯒꯥ ꯑꯁ ꯃꯥꯡꯒꯤꯗꯟ
ꯃꯥꯅꯦ ꯑꯗꯨꯁꯨ
ꯃꯥꯡꯕ ꯌꯥꯎꯌ‌ꯦ
ꯍꯣꯏ ꯍꯣꯏ ꯑꯗꯨꯅꯦꯕ ꯍꯥꯏꯗꯤ ꯇꯁꯦꯡꯅ ꯍꯥꯏꯗ ꯑꯩꯈꯣꯏ ꯑꯥ ꯍꯧꯖꯤꯛ ꯃꯇꯝꯗꯤ ꯁꯦꯡꯅ ꯍꯥꯏꯔꯀꯥꯟꯗ ꯅꯪꯒꯤ ꯃꯤꯠꯇ ꯅꯪꯒꯤ ꯃꯤꯠꯁꯦ ꯑꯩꯒꯤ ꯃꯤꯠꯇ ꯄꯥꯜꯂꯣ ꯍꯥꯏꯕꯅꯦꯕ ꯀꯣꯊꯣꯛꯑꯒ ꯑꯗꯨ ꯅꯠꯇ꯭ꯔꯒꯗꯤ ꯑꯥ ꯑꯩꯈꯣꯏꯒꯤ ꯍꯤꯡꯕ ꯌꯥꯗꯦ ꯍꯥꯏꯇꯥꯔꯦꯅꯦꯀꯣ ꯅꯪ ꯑꯩꯒꯤ ꯃꯤꯠꯁꯦ ꯅꯉꯣꯟꯗ ꯄꯥ ꯑꯩꯒꯤ ꯃꯤꯠꯁꯦ ꯅꯪꯉꯣꯟꯗ ꯄꯥꯜꯂꯒ ꯑꯩꯅ ꯁꯝꯅ ꯍꯥꯏꯀꯥꯟꯗ ꯅꯪꯒꯤ ꯃꯤꯠꯇꯣ ꯑꯩꯉꯣꯟꯗ ꯄꯥꯜꯂꯀꯥꯟꯗ ꯍꯤꯡꯉꯨ ꯍꯥꯏꯕꯅꯦꯕ ꯑꯗꯨꯅ ꯏꯁꯀꯦꯃꯔ ꯑꯗꯨꯛꯀꯤ ꯃꯇꯤꯛ ꯂꯥꯛꯀꯅꯤ ꯊꯕꯛ ꯇꯧꯕ ꯃꯇꯝꯗ ꯑꯈꯣꯏꯗ ꯀꯩ ꯍꯥꯏꯇꯥ ꯇꯦꯟꯁꯟ ꯄꯤꯅꯕ ꯏꯁꯇ꯭ꯔꯦꯁ ꯀꯨꯝꯕ ꯋꯥꯡꯅꯕ ꯑꯗꯒꯤ ꯅꯠꯇ꯭ꯔꯒꯅ ꯑꯈꯣꯏꯗ ꯌꯥꯝꯅ ꯗꯤꯁꯇꯕꯤꯡ ꯑꯣꯏꯅꯕ ꯍꯥꯏꯇꯥꯔꯦꯅꯦꯀꯣ ꯑꯗꯨꯒꯨꯝꯕ ꯃꯌꯥꯝ ꯑꯃ ꯂꯥꯛꯀꯅꯤ ꯊꯕꯛ ꯇꯧ ꯀꯥꯟꯗ ꯑꯗꯨ ꯏꯁꯥꯅ ꯈꯔ ꯑꯥ ꯄꯣꯠꯇꯨ ꯆꯛꯄ ꯀꯥꯟꯗ ꯆꯪꯖꯟꯕ ꯀꯥꯟꯗꯨꯗ ꯀꯔꯤ ꯁꯤꯒꯤ ꯄꯣꯇꯦꯟꯁꯦꯜꯁꯦ ꯀꯌꯥꯃꯨꯛ ꯌꯥꯝꯅꯣ ꯑꯩꯉꯣꯟꯗ ꯀꯩꯅꯣ ꯂꯩꯔꯤꯕꯅꯣ ꯈꯣꯠꯂꯤꯕꯅꯣ ꯀꯥꯏꯅ ꯈꯔ ꯑꯗꯨꯝ ꯌꯦꯡꯕ ꯑꯃ ꯆꯪꯉꯦ ꯈꯔ ꯊꯤꯖꯤꯟꯕ ꯈꯔ ꯍꯩꯕ ꯑꯃ ꯆꯪꯉꯦ ꯍꯥꯟꯅ ꯁꯨꯡ‌ꯈꯪ ꯈꯪꯗꯕꯤꯗ ꯁꯨꯡ ꯀꯩꯝ ꯇꯧꯗꯕꯤꯗ ꯑꯦ ꯅꯪꯒꯤ ꯂꯨꯄꯥ ꯂꯥꯛ ꯑꯃꯗꯨꯅ ꯑꯥ ꯊꯥꯗꯔꯀꯥꯟꯗ ꯁꯤꯒꯤ ꯃꯊꯪ ꯊꯥꯗ ꯅꯠꯇ꯭ꯔꯒꯅ ꯃꯊꯪ ꯆꯥ ꯑꯣꯜꯂꯛꯄ ꯆꯍꯤꯗ ꯂꯨꯄꯥ ꯂꯥꯛ ꯑꯍꯨꯝ ꯊꯣꯛꯍꯟꯒꯅꯤ ꯀ ꯍꯥꯏꯕ ꯏꯟꯚꯦꯁꯃꯦꯟ ꯃꯈꯣꯏ ꯃꯌꯥꯝ ꯏꯁꯀꯦꯝ ꯃꯌꯥꯝ ꯂꯩꯗꯅꯀꯣ ꯁꯣꯜ ꯃꯌꯥꯝ ꯑꯃ ꯂꯩꯗꯅ ꯑꯗꯨꯃꯥꯏꯅ ꯇꯧꯕ ꯃꯌꯥꯝ ꯂꯩꯇꯕ ꯅꯠꯇꯦꯗ ꯗꯃꯥꯗꯝ ꯂꯩꯔꯤꯅꯤ ꯑꯗꯨꯗꯨꯅꯅꯦ ꯃꯅꯤꯄꯨꯔꯗꯁꯨ ꯃꯦꯟ ꯑꯣꯏꯅ ꯑꯩꯈꯣꯏꯒꯤ ꯈꯤꯇꯪ ꯄꯟ ꯀꯥꯟꯗ ꯇꯤꯟ ꯁꯤꯠꯅꯔꯤꯁꯤꯡꯁꯦ
ꯑꯗ‌ꯣ ꯏꯌꯥꯝꯕ ꯑꯩꯈꯣꯏ ꯑꯃ ꯍꯧꯖꯤꯛꯁ‌ꯦ ꯅꯍꯥꯟ ꯑꯥ ꯑꯈꯣꯏ ꯂꯝꯗ ꯌꯥꯝꯅ ꯚꯥꯏꯔꯦꯜ ꯑꯣꯏ ꯁꯤꯒꯤ ꯃꯇꯥꯡꯗ ꯌꯥꯝ
ꯑꯥ ꯀꯔꯝꯕ ꯚꯥꯏꯔꯦꯜ ꯑꯣꯏꯈꯤꯕꯅꯣ ꯍꯥꯏꯁꯦ
ꯑ ꯃꯄꯥꯟꯂꯝꯗ ꯑꯈꯣꯏ ꯃꯤꯇꯤꯡ ꯇꯧꯗꯨꯏ ꯃꯌꯥꯝ
ꯑꯥ ꯍꯣꯏ ꯑꯗꯨꯁꯨ ꯑꯗꯨꯝ ꯊꯦꯡꯕꯨꯗꯤ ꯊꯦꯡꯅꯩ ꯑꯗꯨ ꯁꯤꯗ ꯌꯥꯝ ꯍꯦꯟꯅ ꯀꯥ ꯍꯦꯟꯅ ꯑꯩꯈꯣꯏꯅ ꯎꯁꯟꯒꯗꯨꯏꯁꯦ ꯃꯔꯨ ꯑꯣꯏꯅꯅꯦ ꯑꯃ ꯊꯕꯛ ꯑꯃ ꯇꯧꯔꯛꯄ ꯃꯇꯝꯗ ꯍꯥꯏꯇꯥꯔꯦꯅꯦ ꯍꯥꯏꯗꯤ ꯑꯦꯅꯤ ꯑꯥ ꯑꯩ ꯏꯟꯇꯔꯄ꯭ꯔꯦꯅꯔ ꯑꯃ ꯂꯥꯏꯟꯗ ꯆꯪꯉꯤ ꯑꯣꯏꯕ ꯌꯥꯏ ꯅꯠꯇ꯭ꯔꯒꯅ ꯑꯩ ꯏꯟꯚꯦꯁꯃꯦꯟꯗ ꯑꯣꯏꯒꯦ ꯍꯥꯏꯕ ꯑꯣꯏꯕ ꯌꯥꯏ ꯅꯠꯇ꯭ꯔꯒ ꯑꯦꯅꯤ ꯐꯤꯜ ꯑꯃꯗ ꯆꯪꯉꯛꯄ ꯃꯇꯝꯗ ꯅꯠꯇ꯭ꯔꯒꯅ ꯑꯥ ꯁꯤꯗ ꯁꯦꯅꯥꯔꯤꯌꯣꯁꯨ ꯈꯔ ꯅꯩꯅꯕ ꯑꯃ ꯆꯪꯉꯦ ꯍꯥꯏꯗꯤ ꯂꯩꯔꯤꯕ ꯏꯟꯚꯥꯏꯔꯣꯟꯃꯦꯟꯗꯣ ꯍꯥꯏꯗꯤ ꯑꯦꯅꯤ ꯏꯁꯇꯦꯠꯇ ꯑꯣꯏꯕ ꯌꯥꯏ ꯑꯦꯅꯤ ꯀꯟꯇ꯭ꯔꯤꯗ ꯑꯣꯏꯕ ꯌꯥꯏ ꯑꯗꯨꯒꯤ ꯂꯩꯔꯤꯕ ꯏꯟꯚꯥꯏꯔꯣꯟꯃꯦꯟꯗꯨꯒꯤ ꯃꯥꯒꯤ ꯑꯦꯁꯣꯁꯦꯁꯟꯁꯨ ꯈꯔ ꯌꯦꯡꯕ ꯑꯝ ꯆꯪꯉꯦꯕ ꯑꯗꯣ ꯃꯉꯣꯟꯗ ꯂꯩꯔꯤꯕ ꯃꯥꯔꯀꯦꯠꯀꯤ ꯁꯇ꯭ꯔꯦꯇꯦꯖꯤꯁꯨ ꯒꯥ ꯑꯗꯨꯝ ꯅꯩꯅꯕ ꯑꯃ ꯆꯪꯉꯦ ꯊꯕꯛ ꯑꯃ ꯇꯧꯕ ꯀꯥꯟꯗ ꯑꯗꯨ ꯃꯌꯥꯝꯗꯨ ꯂꯣꯏ ꯎꯔꯀꯥꯟꯗꯨꯗ ꯈꯪꯉ ꯀꯥꯟꯗꯨꯗ ꯊꯕꯛꯁꯦ ꯄꯥꯏꯈꯠꯀꯗꯧ ꯄꯣꯠꯅꯦꯕ ꯗꯨ ꯅꯠꯇ ꯇꯥꯔꯒꯗꯤ ꯊꯕꯛꯁꯦ ꯍꯦꯛꯇ ꯄꯪꯇꯧꯗ ꯇꯧꯕꯁꯨ ꯌꯥꯕꯁꯨ ꯅꯠꯇꯦ ꯍꯥꯏꯇꯥꯔꯦꯅꯦ ꯍꯥꯏꯗꯤ ꯁꯝꯅ ꯌꯦꯡꯉꯣ ꯑꯥ ꯀꯝꯄꯤꯇꯤꯁꯟꯁꯦ ꯑꯩꯈꯣꯏ ꯁꯤꯗꯗꯤ ꯀꯥ ꯍꯦꯟꯅꯕꯨ ꯂꯩꯇꯦ ꯅꯪ ꯍꯧꯖꯤꯛ ꯂꯩꯔꯤꯕ ꯑꯦꯔꯤꯌꯥꯗꯨꯗꯗꯤ ꯀꯝꯄꯤꯇꯤꯁꯟ ꯑꯗꯨꯛꯀꯤ ꯃꯇꯤꯛ ꯋꯥꯡꯉꯦꯗꯅꯀꯣ ꯁꯤꯗꯅ ꯑꯃꯨꯛ ꯀꯩ ꯍꯥꯏꯇꯥꯔꯦ ꯂꯩꯀꯥꯏꯒꯤ ꯑ ꯑꯗꯨꯒꯤ ꯑꯗꯥꯒꯤ ꯑꯗꯒꯤ ꯂꯩꯕꯥꯛꯀꯤ ꯏꯔꯥꯡꯒꯤ ꯑꯗꯨꯒꯤ ꯑꯗꯥꯒꯤ ꯑꯗꯨ ꯗꯨꯝ ꯇꯧ ꯂꯩꯈ꯭ꯔꯦꯗꯅ ꯁꯤꯗ ꯑꯃꯃꯨꯛ ꯃꯩ ꯀꯥ ꯂꯩꯔꯒ ꯑꯃꯨꯛ ꯄꯦꯛ ꯂꯥꯎꯕꯒꯤꯁꯨ ꯑꯃꯨꯛ ꯍꯦ ꯀꯩꯅꯣ ꯇꯧꯔꯛꯀꯅꯤ ꯑꯗꯩꯗꯤ ꯈꯤꯇꯪ ꯇꯤꯠ ꯂꯥꯎꯕ ꯃꯈꯣꯜ ꯑꯃ ꯊꯣꯛꯄꯒꯤꯁꯨ ꯑꯗꯨꯝ ꯀꯩꯅꯣ ꯇꯧꯔꯛꯀꯅꯤ ꯑꯗ ꯁꯤꯗꯗꯤ ꯁꯦꯡꯅ ꯍꯥꯏꯀꯥꯟꯗ ꯋꯥꯕ ꯍꯥꯏꯁꯦ ꯑꯃꯒꯤ ꯃꯊꯛꯇ ꯑꯃ ꯑꯗꯨꯝ ꯅꯟ ꯆꯂ ꯆꯠꯅꯤꯅꯅꯦ ꯁꯔꯀꯥꯔꯁꯨ ꯃꯉꯥꯏꯔꯦ ꯑꯃꯁꯨ ꯃꯉꯥꯏꯔꯦ ꯂꯣꯏꯅ ꯅꯟꯁꯜꯂ ꯆꯠꯄꯅꯤꯅ ꯊꯕꯛꯁꯦ ꯇꯧꯕ ꯀꯥꯟꯗ ꯑꯗꯨꯝ ꯋꯥꯅꯩ ꯍꯥꯏꯇꯥꯔꯦꯅꯦ ꯑꯐꯕꯁꯦ ꯑꯝꯇ ꯂꯩꯅꯗ꯭ꯔꯕꯅꯤꯅ ꯑꯗꯨꯝ ꯊꯦꯡꯅꯔꯝꯒꯅꯤꯅ ꯅꯪꯁꯨ ꯃꯌꯥꯝ ꯑꯃ ꯍꯧꯖꯤꯛ ꯑꯗꯨꯝ ꯕꯥꯥꯏꯔꯦꯟ ꯆꯠꯇꯅ ꯈꯣꯠꯇꯅ ꯃꯌꯥꯝ ꯂꯩꯔꯤꯗꯨꯅꯤ ꯅꯠꯇ꯭ꯔꯥ
ꯍꯣꯏ ꯏꯌꯥꯝꯕ ꯑꯗꯣ ꯍꯧꯖꯤꯛꯐꯥꯎ ꯀꯩꯗꯧ
ꯑꯩ ꯍꯧꯖꯤꯛꯁꯦ ꯀꯩꯅꯣ ꯀꯩꯁꯨ ꯊꯣꯏꯗꫭꯛꯄ ꯇꯧꯗꯦ ꯑꯩ ꯊꯕꯛ ꯆꯠꯊꯣꯛꯎꯔꯒ ꯍꯜꯂꯛꯑꯒ ꯂꯩꯔꯝꯕꯅꯦ ꯑꯁꯤꯁꯦ ꯀ꯭ꯂꯥꯁ ꯑꯃ ꯀꯩꯅꯣ ꯇꯧꯔꯝꯕꯅꯦ ꯑꯣꯟꯂꯥꯏꯟꯗ ꯑꯗꯣ ꯃꯣꯏ ꯀꯩꯅꯣ ꯄꯥꯏꯍꯧꯋꯦ ꯁꯦꯛꯁꯜ ꯑꯇꯣꯞꯄ ꯃꯣꯏ ꯄꯥꯏꯅꯍꯧꯋꯦ ꯑꯗꯣ ꯑꯩꯅ ꯑꯗꯨ ꯃꯇꯝꯗꯨ ꯇꯥꯏꯃꯤꯡꯗꯨ ꯂꯣꯏꯁꯤꯜꯂꯛꯄ ꯑꯩ ꯁꯦꯛꯖꯟꯗꯣ ꯑꯗꯨ ꯂꯣꯏꯔꯝꯃꯒ ꯑꯗꯨꯝ ꯊꯣꯛꯂꯛꯑꯕꯅꯤ ꯑꯗ ꯉꯁꯥꯏ ꯀꯩꯅꯣ ꯇꯧꯅꯕ ꯀꯥꯟꯗꯨꯗ ꯑꯩꯒꯤ ꯁꯥꯏꯀꯜ ꯂꯣꯏꯈꯤꯕꯗ ꯉꯥꯏꯔꯤꯕ ꯑꯗꯨꯃꯥꯏꯅ ꯇꯧꯔ ꯂꯣꯏꯁꯤꯜꯂꯝꯃꯒ ꯊꯣꯛꯂꯛꯄꯅꯤ ꯑꯗꯨꯝ ꯍꯧꯖꯤꯛꯇꯤ ꯁꯦꯡꯅ ꯍꯥꯏꯀꯥꯟꯗ ꯑꯃꯒꯤ ꯍꯥꯏꯔꯛꯑꯣ
ꯏꯌꯥꯝꯕ ꯑꯗꯨꯝ ꯍꯥꯏꯕꯤꯔꫭ
ꯍꯣꯏ ꯑꯗꯨ ꯍꯧꯖꯤꯛ ꯑꯃꯝꯕ ꯋꯥꯔꯤ ꯅꯠꯇꯅꯅꯦꯀꯣ ꯊꯕꯛ ꯇꯧꯀꯥꯟꯗ ꯀꯩ ꯍꯥꯏꯇꯥꯔꯦ ꯑꯩꯈꯣꯏꯒꯤ ꯃꯔꯨ ꯑꯣꯏꯅ ꯃꯈꯣꯡ ꯁꯦꯡꯅ ꯂꯥꯛꯄ ꯑꯃꯗꯤ ꯆꯪꯕꯅꯤꯅꯅꯦ ꯏꯁ꯭ꯇꯗꯤ ꯇꯧꯕꯕꯨ ꯑꯣꯏꯇꯥꯔꯒꯁꯨ ꯑꯃꯕꯨ ꯑꯣꯏꯇꯥꯔꯒꯁꯨ ꯃꯄꯣꯛ ꯁꯦꯡꯅ ꯆꯠꯄ ꯑꯃꯗꯤ ꯆꯪꯉꯦ ꯍꯥꯏꯇꯥꯔꯦꯅꯦ ꯊꯕꯛꯇꯨ ꯆꯪꯁꯤꯜꯂꯨꯔꯒ ꯍꯌꯦꯡ ꯑꯩꯅ ꯑꯦ ꯀꯔꯤꯅꯣ ꯇꯧꯔꯝꯃꯤꯁꯤꯕꯣ ꯍꯥꯏꯕ ꯄꯣꯠ ꯑꯃ ꯂꯥꯛꯀꯗꯧꯕ ꯃꯍꯨꯠꯄꯨꯗ ꯍꯥꯏꯇꯥꯔꯦꯅꯦꯀꯣ ꯁꯝꯅ ꯑꯩꯈꯣꯏ ꯑꯗꯨꯝ ꯀꯩ ꯍꯥꯏꯇꯥꯔꯦ ꯃꯃꯥꯡ ꯃꯃꯥꯡꯗ ꯃꯌꯥꯝ ꯑꯃ ꯇꯥꯈ꯭ꯔꯦꯗꯅꯀꯣ ꯀꯌꯥ ꯀꯌꯥ ꯄꯨꯔ ꯆꯠꯈꯤꯕ ꯃꯌꯥꯝ ꯂꯧꯊꯣꯛꯈꯤꯕ ꯃꯌꯥꯝ ꯇꯥꯈ꯭ꯔꯦ ꯑꯗꯨꯅ ꯑꯗꯨꯒꯤ ꯄꯣꯠꯇꯨ ꯑꯣꯏꯗꯅꯕ ꯁꯤꯟꯒꯦ ꯍꯥꯏꯇꯥꯔꯒꯗꯤ ꯃꯃꯨꯠ ꯇꯥꯅ ꯊꯅꯕ ꯊꯤꯖꯤꯟꯕ ꯈꯪꯖꯤꯟꯕ ꯆꯪꯉꯦ ꯍꯥꯏꯕꯗꯤ ꯀꯩꯒꯤꯅꯣ ꯍꯥꯏꯀꯥꯟꯗ ꯃꯔ ꯑꯩꯈꯣꯏꯅ ꯄꯥꯏꯅꯔꯤꯕ ꯐꯣꯜ ꯑꯣꯏꯕ ꯌꯥꯏ ꯅꯠꯇ ꯅꯠꯇ꯭ꯔꯒꯅ ꯑꯦꯅꯤ ꯂꯩꯇꯊꯣꯛ ꯑꯣꯏꯕ ꯌꯥꯏ ꯇꯦꯁꯇꯣ ꯑꯣꯏꯕ ꯌꯥꯏ ꯁꯤꯗ ꯁꯤꯖꯤꯟꯅꯔꯤꯕ ꯃꯌꯥꯝꯁꯦ ꯑꯩꯈꯣꯏ ꯋꯥꯔꯜꯗ ꯋꯥꯏꯗꯇ ꯂꯩꯔꯤꯕ ꯄꯣꯠꯁꯦ ꯑꯩꯈꯣꯏꯅ ꯂꯣꯏ ꯎꯕ ꯊꯤꯖꯤꯟꯕꯗ ꯂꯣꯏꯅ ꯈꯪꯕ ꯉꯥꯛꯇꯅꯦꯗꯅꯀꯣ ꯀꯌꯥꯝ ꯌꯥꯝꯅ ꯁꯤꯅ ꯂꯤ ꯀꯩꯅꯣ ꯑꯩꯈꯣꯏꯒꯤ ꯖꯦꯔꯦꯜ ꯑꯣꯏꯔꯤꯕ ꯄꯣꯠꯣ ꯑꯣꯏꯗꯕ ꯄꯣꯠꯣꯣꯏꯗꯣ ꯐꯖꯅ ꯁꯤꯖꯜꯂꯑꯀꯥꯟꯗꯡꯉ ꯀꯀꯥꯟ ꯈꯪꯒꯗꯕꯅꯦ
ꯐꯩꯌꯥꯝꯕ ꯑꯗꯣ ꯍꯧꯖꯤꯛꯁꯦ ꯃꯇꯝꯁꯨ ꯃꯊꯪꯀꯤꯗ ꯃꯊꯪ ꯑꯃꯨꯛ ꯍꯥꯏꯗꯤ ꯃꯇꯝꯁꯨ ꯀꯦꯂ ꯊꯦꯡ ꯂꯥꯛꯑꯣ ꯃꯥꯦ ꯃꯊꯪ ꯑꯃꯨꯛ ꯍ ꯍ ꯇ ꯀꯦ
ꯍꯣꯏ ꯍꯣꯏ ꯍꯣꯏ ꯌꯥꯏꯌꯦ ꯌꯥꯏ ꯑꯗꯨꯃꯥꯏꯅ ꯇꯧꯔꯁꯤ ꯎꯝ
ꯑ
ꯊꯝꯃꯦ ꯊꯝꯃꯦ ꯑꯗꯨꯗꯤ
ꯍꫭꯏ ꯏꯌꯥꯝꯕ